ꯍꯜꯂꯣ
ꯑꯣ ꯇꯥꯔꯦ ꯇꯥꯔꯦ ꯚꯥꯏ
ꯑꯣ ꯑꯩꯁ ꯀꯨꯏꯔꯦꯍꯦ ꯚꯥꯏ ꯋꯥꯔꯤ ꯁꯥꯟꯅꯈꯤꯗꯕ ꯀꯃꯥꯏ ꯀꯃꯥꯏ ꯇꯧꯔꯤꯒꯦ
ꯑꯁ ꯑꯗꯨꯝ ꯄꯨꯡꯂꯩ ꯃꯔꯩ ꯇꯧꯔꯤ ꯍꯧꯖꯤꯛꯁꯨ ꯑꯈꯣꯏꯒꯤ ꯅꯣꯡꯁꯦ ꯄꯤꯠꯄꯥ ꯄꯤꯠꯄꯥ ꯆꯨꯕꯒꯤ ꯑꯃꯨꯛ ꯁꯥꯏ ꯑꯃꯨꯛ ꯢꯡ ꯇꯧꯕꯒꯤ ꯂꯣꯛ ꯂꯥꯏꯍꯧ ꯇꯧꯕꯤꯗꯣ
ꯑꯣ
ꯂꯥꯏꯍꯧ ꯃꯛ ꯇꯤ ꯌꯥꯎꯗꯦ ꯑꯗꯨꯒ ꯈꯅꯥꯎ ꯅꯥꯕ ꯂꯣꯛ ꯍꯧꯔꯛꯄꯒꯤ ꯇꯧꯕꯗꯣ
ꯑꯥ ꯑꯥ ꯑꯣ ꯑꯗꯨꯗꯁꯨ ꯀꯩꯅꯣ ꯇꯧꯕ꯭ꯔꯥ ꯍꯥꯏꯁꯦ ꯅꯣꯡ ꯀꯩꯅꯣ ꯇꯧꯕ꯭ꯔꯣꯕ
ꯅꯣꯡꯁꯦ ꯍꯣꯏ ꯅꯣꯡꯖꯦ ꯑꯗꯨꯝ ꯇꯥꯕꯒꯨꯝꯅꯦ ꯍꯥꯏꯗꯤ ꯑꯌꯨꯛ ꯁꯦ ꯑꯗꯨꯝ ꯐꯖꯅ ꯇꯥꯔꯦ ꯅꯨꯡꯗꯥꯡ ꯉꯔꯥꯡꯕꯨꯗꯤ ꯅꯨꯡꯗꯥꯡ ꯇꯥ ꯑꯥ ꯅꯣꯡ ꯇꯥꯗꯦ
ꯑꯥ
ꯅꯍꯥꯟ ꯃꯃꯥꯡ ꯀꯩ ꯀꯥꯗꯤ ꯑꯗꯨꯝ ꯅꯨꯃꯤꯠ ꯆꯨꯞꯄ ꯑꯗꯨꯝ ꯇꯥꯏꯌꯦꯕ ꯑꯗꯨꯒ ꯉꯁꯤꯗꯤ ꯑꯌꯨꯛ ꯈꯔ ꯇꯥꯏ ꯑꯗꯨ ꯍꯧꯖꯤꯛ ꯐꯥꯎꯒꯤꯗꯤ ꯇꯥꯗ꯭ꯔꯤ ꯍꯣꯏ ꯅꯣꯡ ꯇꯥꯕꯅ ꯑꯃꯕꯨꯗꯤ ꯑꯃꯔꯣꯝꯗꯕꯨꯗꯤ ꯐꯩ ꯍꯥꯏꯗꯤ ꯁꯥꯗꯨꯏ ꯁꯔꯨꯛꯄꯨꯗꯤ ꯅꯣꯡ ꯇꯥꯊꯣꯛꯈꯤꯕꯅ ꯐꯩ ꯑꯗꯨꯅ ꯐꯩꯕ ꯁꯥꯕꯖꯦ ꯂꯩꯕꯝ ꯆꯥꯕꯝ ꯈꯪꯗꯦꯕ ꯑꯗꯨꯏ
ꯑꯁꯤꯗꯖꯨ ꯁꯥꯏꯕ ꯌꯥꯝ ꯑꯗꯨ ꯅꯣꯡ ꯉꯁꯥꯏ ꯉꯁꯤ ꯉꯔꯥꯡꯈꯛ ꯇꯥꯏ ꯑꯗꯨꯒꯤ ꯈꯔ ꯐꯔꯤꯅꯦ ꯑꯁ ꯈꯨꯁꯥꯑꯝꯅꯤꯍꯦ ꯌꯥꯗ꯭ꯔꯦ
ꯆꯥꯛ ꯏꯟꯖꯥꯡꯗꯤ ꯆꯥꯔꯕꯣ
ꯆꯥꯔꯦ
ꯀꯩ ꯖꯥ ꯀꯩꯖꯥꯡ ꯆꯥꯔꯕꯥ
ꯑꯥ ꯉꯁꯤꯕꯨꯗꯤ ꯍꯨꯖꯤꯛꯄꯨꯗꯤ ꯍꯋꯥꯏ ꯊꯣꯡꯕ ꯆꯥꯏꯌꯦꯕꯀꯣ ꯉꯁꯥꯏ ꯀꯩꯅꯣꯗ ꯑꯃ ꯃꯥꯃꯥꯁ ꯐꯦꯠ ꯕꯣꯏꯗꯣ ꯈꯪꯕ꯭ꯔꯣ ꯀꯩꯅꯣꯒꯤ
ꯈꯪꯉꯦ ꯈꯪꯉꯦ ꯈꯪꯉꯦ ꯑꯩꯈꯣꯏ ꯅꯍꯥꯟ ꯃꯨꯛ ꯆꯪꯉꯨꯕꯗꯣ
ꯀꯩꯅꯣꯗꯣ ꯑ ꯖꯦꯁꯤꯀꯥ ꯍꯣꯏꯒꯤ ꯃꯣꯏ ꯃꯌꯥꯝꯕꯅ ꯇꯧꯕꯅꯦꯕ
ꯃꯝꯃꯥꯁ ꯑ ꯑ ꯑꯣ ꯃꯃꯥꯥꯁ ꯐꯦꯠ ꯄꯣꯏꯔ ꯅꯠ ꯅꯍꯥꯟꯃꯨꯛ ꯑꯩꯈꯣꯏꯗ ꯌꯦꯟ ꯐ꯭ꯔꯤꯗꯒ ꯍꯥꯞꯄꯛꯄꯗꯨꯔꯣꯕ
ꯑ ꯑꯗꯨꯗꯤ ꯑꯣꯏꯔꯝꯃꯣꯏ ꯚꯥꯏ
ꯔꯤꯝꯁ ꯔꯣꯗ ꯂꯣꯝꯗ ꯂꯩꯕꯗꯣ
ꯅꯠꯇꯦ ꯅꯠꯇꯦ ꯁꯤꯁꯤꯅ ꯁꯦꯀꯦꯟ ꯑꯦꯝ ꯃꯥꯔꯗ ꯂꯩꯕꯅꯦ ꯑꯩꯈꯣꯏꯒꯤ ꯇꯥꯏꯅꯤ ꯇꯣꯠꯇꯥ ꯇꯝꯃꯤꯟꯅꯔꯛꯄꯗꯣꯍꯦ ꯖꯦꯁꯤꯀꯥ ꯑꯥ ꯑꯥ ꯑꯥ ꯃꯥꯒꯤ ꯃꯣꯏ ꯃꯌꯥꯝ ꯕꯅ ꯇꯧꯕꯅꯦꯕ ꯇꯤꯡꯀꯨ ꯏꯕꯥꯅꯤ ꯆꯥꯔꯨꯕꯅꯦ ꯑꯁ ꯑꯣ ꯊꯣꯡ ꯊꯤ ꯍꯥꯎ ꯍꯧꯒꯗ꯭ꯔꯅꯦ
ꯀꯩꯅꯣꯔꯥꯕ ꯍꯥꯏꯗꯤ ꯆꯥꯛ ꯑꯣꯏꯅ ꯆꯥꯔꯨꯏꯔꯣ
ꯎꯝ ꯊꯥꯂꯤꯅꯦꯕ ꯆꯥꯔꯨꯏꯖꯦ ꯑꯣꯛꯀ ꯌꯦꯟꯒ ꯅꯣꯡꯃ ꯆꯥꯎꯖꯦ ꯍꯣꯏ ꯗꯥꯏ ꯀꯨ ꯏꯕꯥꯅꯤ ꯃꯥꯒꯤ ꯊꯕꯛ ꯑꯃ ꯆꯠꯃꯤꯟꯅꯕ
ꯂꯨꯄꯥ ꯀꯌꯥ ꯀꯌꯥ ꯄꯤꯔꯤꯕꯥ
ꯑꯗꯨꯝ ꯍꯣꯡꯉꯦ ꯏꯕꯥꯅꯤꯒꯤꯗꯣ ꯑꯗꯨꯝ ꯆꯧꯉꯥꯒ ꯀꯌꯥ ꯅꯣꯝꯇꯪ ꯇꯥꯏꯌꯦꯕ ꯑꯣꯛꯀꯤꯒꯗꯤ ꯌꯦꯟꯒꯤ ꯑꯝꯒ ꯂꯧꯕꯅꯦꯕ ꯑꯣꯛꯇꯤ ꯆꯥ ꯉꯝꯗꯦ ꯀꯩꯅꯣ ꯍꯨꯟꯇꯣꯛꯑꯝꯅꯤ ꯀꯩꯅꯣ ꯄꯤꯁ ꯈꯔ
ꯌꯥꯝꯕ꯭ꯔꯥ ꯍꯥꯏꯖꯦ
ꯑꯗꯨꯝ ꯌꯥꯝꯃꯦ ꯐꯖꯅ ꯍꯥꯎꯋꯦ ꯐꯖꯅ ꯍꯥꯎꯕꯗꯤ꯫
ꯑꯁ ꯑꯣꯛ ꯀꯁꯤ ꯆꯥꯈꯤꯗꯕ ꯀꯨꯏꯔꯦꯍꯦ ꯑꯣꯛꯁꯤ ꯑꯩ ꯄꯥꯕꯗ ꯆꯍꯤ ꯑꯃꯃꯨꯛꯇꯤ ꯐꯥꯔꯝꯃꯅꯤ ꯑꯣꯛ ꯆꯥꯔꯛꯇꯕ꯫
ꯑꯗꯥꯏ ꯑꯣꯛ ꯂꯣꯟꯗꯕ꯭ꯔꯣ꯫
ꯁ꯭ꯋꯥꯏꯗ ꯑꯣꯛꯁꯦ ꯍ ꯌꯣꯜꯂꯦ ꯍ ꯌꯣꯟꯕꯗꯤꯗꯤ ꯇꯥꯥꯔꯒ ꯑꯗꯨ ꯁ꯭ꯋꯥꯏ ꯑꯣꯛꯁꯤꯗꯤ ꯍꯥꯎꯇꯦꯕ ꯃꯃꯥꯡꯗ ꯑꯃꯈꯛꯇꯪ ꯆꯥꯈ꯭ꯔꯦ ꯀꯨꯏꯔꯦ꯫ ꯑꯗꯨꯗ ꯁꯨꯝ ꯃꯍꯥꯎꯗꯣ ꯑꯗꯨꯒ ꯃꯣꯏꯒꯤ ꯑꯣꯛꯁꯦ ꯑꯈꯣꯏꯒꯤ ꯀꯩ ꯍꯥꯏꯅꯤ ꯄꯤꯁꯇꯣ ꯌꯥꯝ ꯄꯥꯅ ꯄꯥꯅ ꯌꯣꯟꯕꯗꯣ ꯑꯣꯛ ꯍꯥꯏꯔ ꯑ ꯑꯩꯈꯣꯏꯅ ꯆꯥꯏ ꯑꯣꯛꯁꯤ ꯑꯗꯨꯝ ꯄꯤꯁꯇꯣ ꯆꯥꯎ ꯆꯥꯎꯅ ꯀꯦꯞꯁꯨꯜꯒꯥꯗꯨ ꯐꯖꯅ ꯌꯥꯎꯔ ꯆꯥꯕꯅꯤꯅ ꯃꯣꯏꯒꯤ ꯈꯨꯄꯥꯖꯤꯗꯤ ꯑꯈꯣꯏꯒꯤ ꯌꯥꯝ ꯄꯥꯏꯌꯦꯕ ꯑꯣꯛꯇꯨ ꯑꯗꯨꯅ ꯊꯣꯡꯕ ꯀꯥꯟꯗ ꯑꯗꯨꯝ ꯃꯍꯥꯎꯗꯣ ꯑꯣꯛꯀꯤ ꯃꯍꯥꯎ ꯑꯃ ꯐꯪꯗꯕꯗꯣ
ꯑꯣ
ꯑꯗꯨꯏꯗꯨꯅꯦꯕ ꯇꯧꯋꯦ ꯑꯗꯨꯅ ꯆꯥꯅꯤꯡꯗꯦꯕ ꯃꯣꯏ ꯑꯣꯛꯁꯤꯗꯨꯅ ꯆꯥꯗ꯭ꯔꯦ꯫ ꯑꯗꯩꯗꯤ ꯃꯔꯥꯛ ꯑꯃ ꯊꯣꯛꯂꯛ ꯑꯝꯕꯁꯨ ꯑꯗꯨꯝ ꯆꯥꯗꯦ ꯎꯝ ꯑꯣꯛ ꯑꯄꯤꯛ ꯄꯗꯨꯁꯨ ꯑꯣꯏꯗꯣꯏꯅꯦ ꯃꯣꯏꯗꯤ꯫
ꯍꯣꯏ ꯑꯣ ꯑꯄꯤꯛꯄꯗꯨ ꯑꯣꯏꯕꯣꯏꯅꯤ ꯎꯝ ꯎꯝ ꯑꯈꯣꯏ ꯁ꯭ꯋꯥꯏ ꯑꯩ ꯑꯃꯔꯣꯝꯗ ꯍꯥꯏꯔꯗꯤ ꯍꯥꯎꯕꯅꯦꯍꯦ ꯑꯟꯗ꯭ꯔꯣꯒꯤ ꯑꯣꯛꯅꯒ ꯍꯥꯎꯕꯗꯨ ꯍꯥꯏ
ꯑꯗꯨꯗꯤ ꯑꯩ ꯆꯥꯅꯤꯡꯉꯤꯅꯦ꯫ ꯑꯗꯣ ꯑꯩꯁꯦ ꯀꯩꯅꯣ ꯇꯧꯔꯅꯤ ꯑꯣꯒꯁꯀꯤꯀꯣ ꯗꯦꯠ ꯐꯣꯔꯗ ꯊꯣꯛꯂꯛꯑꯅꯤꯕ꯫
ꯑꯥ
ꯑꯣꯒꯁꯀꯤ ꯗꯦꯠ ꯗꯦꯠ ꯐꯣꯔꯁꯦ ꯀꯩ ꯇꯥꯒꯦ ꯁꯟꯗꯦ ꯇꯥꯕ꯭ꯔ ꯀꯩ ꯇꯥꯒꯦ꯫ ꯑ ꯑꯗꯨꯗ ꯊꯣꯛꯂꯛ ꯑꯗꯨꯒ ꯑꯩꯅ ꯍꯥꯏꯁꯤꯅ ꯊꯣꯛꯂꯛꯑꯝꯗꯥꯏꯗꯨꯗ ꯍꯥꯏꯐꯦꯠ ꯑꯈꯣꯏꯒꯤ ꯄꯨꯊꯣꯔꯛꯀꯗꯧꯕ ꯄꯣꯠ ꯆꯩꯗꯣ ꯄꯨꯊꯣꯛꯑꯣ ꯍꯥꯏꯇꯥꯔꯒꯗꯤ ꯍꯥꯏꯐꯦꯠ ꯄꯥꯎ ꯐꯥꯎꯅꯔꯤꯁꯤꯅꯤ꯫
ꯌꯥꯏꯌꯦ ꯑꯗꯥꯏꯋꯥꯏ ꯑꯍꯥꯎꯕ ꯀꯩ-ꯀꯩ ꯐꯪꯒꯦ꯫
ꯁꯥꯋꯏ ꯑꯍꯥꯎꯕꯁꯦ ꯑꯩ ꯆꯪꯗꯤ ꯆꯪꯗ꯭ꯔꯤꯕꯀꯣ ꯆꯪꯗꯁꯨ ꯁꯣ ꯑꯩꯅ ꯆꯪꯕꯗꯤ ꯆꯪꯉꯦ ꯆꯪꯉꯒꯁꯨ ꯑꯗꯨꯝ ꯑꯩꯅ ꯂꯩꯅ ꯑꯩꯈꯣꯏꯒꯤ ꯕꯔꯠ ꯋꯥꯖꯔꯒꯨꯝꯕ ꯑꯗꯗꯒꯤ ꯀꯤꯡ ꯐꯤꯁꯔꯒꯨꯝꯕ ꯑꯗꯩꯗꯤ ꯕ꯭ꯔꯣꯀꯣꯠ ꯀꯨꯝꯕꯗꯪ ꯂꯧꯕꯅꯦꯕ꯫ ꯑꯇꯣꯞꯄ ꯀꯩꯁꯨ ꯌꯥꯝ ꯏꯊꯟꯅ ꯊꯛꯄꯅꯤꯅ ꯕꯤꯌꯔꯒꯨꯝꯕꯅ ꯊꯛꯏꯗꯅ ꯍꯥꯏ ꯆꯨꯝꯅꯒꯤ ꯑꯇꯣꯞꯄꯗꯨꯗꯤ꯫ ꯊꯛꯄ ꯕꯤꯠ ꯂꯩꯇꯦꯕ ꯑꯗꯨꯅ ꯍꯪꯗꯦꯔ꯫ ꯐꯪꯗꯤ ꯐꯪꯉꯝꯅꯤ ꯚꯥꯏ ꯍꯥꯏꯗꯤ ꯁ꯭ꯋꯥꯏꯗ ꯑꯗꯨꯝ ꯀꯩꯅꯣ ꯇꯧꯕꯅꯤꯅꯕ ꯂꯤꯒꯦꯂꯥꯏꯁ ꯇꯧꯕꯅꯤꯅ꯫ ꯁꯨꯋꯥꯏꯗ ꯚꯔ ꯃꯌꯥꯝ ꯂꯩꯌꯦꯕꯀꯣ
ꯑꯥ
ꯑꯗꯨꯅ ꯑꯗꯨꯝ ꯑꯩꯈꯣꯏꯅ ꯄꯣꯠꯇꯣ ꯍꯪꯀꯥꯟꯗ ꯑꯗꯨꯝ ꯍꯣꯡꯅ ꯑꯗꯨꯝ ꯐꯪꯉꯤꯗꯣ ꯐꯪ꯫
ꯌꯥꯏ ꯌꯥꯏ ꯑꯗꯨꯅꯦ ꯅꯣꯡꯃ ꯅꯪ ꯊꯣꯛꯂꯛꯂꯝꯗꯥꯏꯗꯣ
ꯎꯝ
ꯑꯗꯨ ꯋꯥꯏꯗꯨꯗ ꯄꯥꯎꯗꯣ ꯍꯥꯏꯅꯔꯒ ꯍꯣꯏ ꯑꯈꯣꯏ ꯃꯤ ꯌꯥꯝꯗꯕꯤꯗ ꯇꯧꯁꯜꯂꯁꯤ꯫
ꯀꯦꯌꯥ ꯀꯦꯌꯥ ꯑꯣꯏꯗꯣꯏ ꯑꯗꯨꯃꯥꯏꯅ ꯇꯧꯔ ꯑꯧꯒꯁ ꯊꯣꯛꯂꯛꯑꯅꯤ ꯑꯗꯨꯒ ꯑꯥ ꯐꯣꯟꯒꯤ ꯍꯥꯏꯕꯗꯣ
ꯑꯥ
ꯐꯣꯟꯒꯤꯁꯦ ꯍꯧꯖꯤꯛꯃꯛꯀꯤꯗꯤ ꯊꯣꯛꯇ꯭ꯔꯤꯕꯀꯣ ꯐꯣꯟꯁꯦ ꯂꯣꯟꯁ ꯇꯧꯗ꯭ꯔꯤꯕꯅꯤꯅ ꯑꯩ ꯍꯥꯏꯅ ꯑꯣꯒꯁ ꯁ꯭ꯨꯋꯥꯏꯗꯕꯨꯗꯤ ꯂꯣꯟꯁ ꯇꯧꯔꯛꯄ ꯌꯥꯏꯗ ꯍꯥꯏꯌꯦꯕ ꯖꯨꯂꯥꯏ ꯂꯣꯏꯔꯛꯄ ꯅꯠꯇ꯭ꯔꯒꯅ ꯑꯣꯒꯁ ꯍꯧꯔꯛꯄꯁꯤꯗ
ꯑꯥ
ꯑꯗꯨꯗ ꯄꯣꯠꯇꯣ ꯂꯣꯟꯁ ꯇꯧꯔꯒꯗꯤ ꯍꯥꯏꯐꯦꯠꯇꯪ ꯅꯣꯏꯅꯃꯥꯟꯅꯕꯗꯨ ꯍꯥꯏꯐꯦꯠ ꯄꯥꯎ ꯐꯥꯎꯅꯕꯗꯤ ꯌꯥꯅꯤꯅ꯫
ꯌꯥꯅꯤ ꯌꯥꯅꯤ ꯑꯗꯨꯏꯗꯤ꯫
ꯍꯥꯏꯗꯤ ꯃꯣꯏꯒꯤ ꯑꯗꯨꯝ ꯀꯣꯔꯤꯌꯔꯒꯨꯝꯕ ꯂꯩꯇꯥꯥꯔꯒꯗꯤ ꯑꯗꯨꯝ ꯂꯣꯟꯁ ꯇꯧꯔꯛꯄ ꯍꯥꯏꯁꯦ ꯑꯗꯨꯝ ꯃꯣꯏ ꯄꯣꯠꯇꯣ ꯏꯁ꯭ꯇꯣꯔꯗ ꯑꯗꯨꯝ ꯊꯝꯅꯕ ꯌꯥꯎꯔꯒꯗꯤ ꯑꯗꯨꯝ ꯍꯥꯏꯐꯦꯠ ꯍꯪꯕ ꯌꯥꯏꯗꯅꯀꯣ
ꯌꯥꯏ ꯌꯥꯏ ꯑꯩꯅ ꯑꯗꯨꯝ ꯍꯥꯏꯒꯦ ꯑꯗꯨꯑꯣꯏꯗꯤ ꯀꯩꯝ ꯈꯜꯂꯨ
ꯍꯣꯏ ꯍꯣꯏ ꯑꯗꯨꯃꯥꯏꯅ ꯇꯧꯔꯒ ꯍꯥꯏꯐꯦꯠꯇꯪ ꯍꯥꯏꯅꯁꯤꯅꯦ ꯄꯣꯠ ꯑꯃ ꯄꯥꯏꯗ꯭ꯔꯒꯗꯤ ꯌꯥꯝ ꯐꯔꯛ ꯇꯥꯗꯧꯕ ꯇꯧꯋ
ꯌꯥ ꯌꯥꯏ
ꯁꯤꯗꯕꯨꯗꯤ ꯑꯗꯨꯝ ꯆꯠꯊꯣꯛ ꯈꯣꯊꯣꯛꯄ ꯇꯧꯗꯕꯒꯤ ꯁꯨꯝ ꯍꯥꯏꯐꯦꯠꯇ ꯁꯨꯝ ꯑꯥ ꯋꯥꯠꯆꯦ ꯀꯀ ꯄꯥꯏꯕꯩ ꯋꯥꯅꯤ ꯑꯗꯨꯗ ꯌꯨꯝꯗꯗꯤ ꯌꯥꯝ ꯊꯣꯛꯂꯛꯄꯗ ꯐꯣꯟ ꯑꯃ ꯌꯥꯎꯗꯔꯗꯤ ꯅꯨꯡꯉꯥꯏꯇꯦꯗꯅ꯫
ꯃꯥꯅꯦ ꯃꯥꯅꯦ
ꯍꯣꯏ ꯑꯗꯨꯅꯦ ꯁꯤꯗ ꯌꯨꯝꯗꯗꯤ ꯑꯗꯨꯝ ꯆꯠꯊꯣꯛ ꯈꯊꯣꯛꯄ ꯇꯧꯗꯣꯏꯅꯤꯅꯀꯣ꯫
ꯎꯝ
ꯐꯣꯟꯗꯨꯗꯤ ꯌꯥꯝ ꯗꯔꯀꯥꯔ ꯑꯣꯏꯕꯅꯤꯅꯦ ꯑꯗꯨ ꯅꯪꯒꯤꯗꯣ ꯀꯩꯅꯣꯅ ꯑꯩꯅ ꯍꯥꯏꯐꯦꯠ ꯁꯨꯝ ꯍꯪꯅꯕ ꯌꯦꯡꯕ ꯀꯥꯟꯗ ꯒꯦꯃꯤꯡ ꯐꯣꯟ ꯑꯣꯏꯅꯗꯤ ꯇꯧꯋꯤꯅꯦ
ꯃꯥꯅꯦ ꯒꯦꯕꯤꯡ ꯐꯣꯟꯗꯨ ꯑꯣꯏꯗꯣꯏꯅꯦ ꯑꯗ ꯁꯨꯝ ꯄꯥꯏꯕꯗꯁꯨ ꯅꯨꯡꯉꯥꯏ ꯍꯥꯏꯕ ꯑꯩꯈꯣꯏꯗꯤ ꯑꯃꯨꯛ ꯑ ꯀꯔꯤꯅꯣ ꯑꯩꯈꯣꯏꯒꯤ ꯀꯦꯃꯦꯔꯥꯒꯨꯝꯕ ꯐꯕ ꯐꯣꯟꯒꯨꯝꯕꯗꯤ ꯑꯩꯈꯣꯏꯗ ꯀꯩꯁꯨ ꯌꯥꯝ ꯋꯥꯡꯕ ꯃꯊꯧ ꯇꯥꯗꯦꯗꯅ ꯐꯣꯇꯣ ꯀꯥꯞꯄ ꯈꯣꯠꯄ ꯑꯝꯇꯁꯨ ꯅꯠꯅꯗꯕꯅꯤꯅ
ꯍ
ꯐꯣꯟ ꯄꯥꯏꯕꯗ ꯅꯨꯡꯉꯥꯏꯕ ꯐꯣꯟꯗꯣ ꯑꯣꯏꯅ ꯄꯥꯝꯃꯦꯕ ꯑꯗꯨꯅ ꯅꯣꯏꯅꯥ ꯑꯗꯣ ꯍꯧꯖꯤꯛ ꯄꯣꯀꯣ ꯑꯦꯞ ꯁꯥꯕꯦꯟꯒꯗꯣ ꯑ ꯐꯪꯗ꯭ꯦꯕ ꯀꯃꯥꯏꯅ ꯇꯧꯕꯅꯣ ꯈꯪꯗꯦ ꯏꯁꯇꯣꯔꯗꯁꯨ ꯑꯃꯝ ꯊꯝꯗꯦ ꯑꯗꯩꯗꯤ ꯑꯣꯟꯂꯥꯏꯟꯗꯁꯨ ꯑꯩꯈꯣꯏ ꯄꯤꯁ ꯑꯃꯈꯛꯇꯪꯒ ꯂꯩꯍꯧꯕꯅꯦ ꯑꯗꯨꯁꯨ ꯂꯣꯏ
ꯑꯗꯨꯅꯤꯅꯦ ꯐꯣꯟꯁꯦ ꯍꯧꯖꯤꯛꯀꯥꯟꯁꯦ ꯈꯔ ꯗꯤꯃꯥꯟ ꯂꯩꯕ꯭ꯔꯥ ꯅꯠꯇ꯭ꯔꯒꯅ ꯏꯁ꯭ꯇꯣꯛꯁꯦ ꯋꯥꯠꯂꯤꯔꯥ ꯈꯪꯗꯦꯅꯦ ꯄꯤꯕ ꯉꯝ
ꯑꯗꯨꯣ ꯍꯧꯖꯤꯛꯀꯤ ꯑꯣꯏꯅ ꯀꯩꯅꯣꯁꯨ ꯇꯧꯕ ꯃꯥꯜꯂꯦ ꯃꯣꯏꯁꯦ ꯑꯩꯈꯣꯏꯒꯤ ꯏꯁꯇꯣꯛꯁꯦ ꯑ ꯀꯩꯅꯣ ꯇꯧꯕ ꯃꯥꯜꯂꯦ ꯄꯥꯛ ꯊꯥꯗꯣꯛꯇꯕ ꯃꯥꯜꯂꯦꯕꯀꯣ ꯑꯇꯣꯞꯄ ꯑꯩꯈꯣꯏ ꯁꯤꯗ ꯑꯩꯈꯣꯏꯒꯤ ꯃꯅꯤꯄꯨꯔꯗ ꯐꯨꯠꯀꯤ ꯏꯁꯇꯣꯔ ꯃꯌꯥꯝ ꯂꯩꯗꯅ ꯑꯩꯅ ꯍꯥꯏꯐꯦꯠ ꯐꯣꯟ ꯀꯩꯀꯥ ꯈꯪꯅꯕꯗ ꯍꯟꯗꯛꯇꯤ ꯏꯁꯇꯣꯛꯁꯦ ꯄꯥꯛ ꯂꯥꯛꯇꯦ ꯍꯥꯏꯌꯦꯕ ꯑꯗꯨꯅꯥ ꯇꯥꯕꯗꯨꯅꯁꯨ ꯑꯣꯏꯔꯦ ꯑꯗꯨꯒ ꯑꯣꯟꯂꯥꯏꯟꯗꯁꯨ ꯑꯩꯈꯣꯏ ꯃꯅꯤꯄꯨꯔꯗ ꯑꯝꯛꯇ ꯗꯦꯂꯤꯕꯔꯤ ꯑꯣꯏꯁꯨꯛ ꯌꯥꯗꯕ ꯃꯥꯜꯂꯦ
ꯌꯥꯗꯦ ꯍꯧꯖꯤꯛ ꯌꯥꯝ ꯅꯨꯡꯉꯥꯏꯇ꯭ꯔꯤ
ꯑꯗꯨꯅꯤ ꯑꯗꯨꯅ ꯎꯝ ꯑꯗꯨꯅ ꯄꯣꯠꯇꯣ ꯃꯣꯏꯗꯁꯨ ꯍꯆꯦꯟ ꯊꯣꯛꯆꯤꯟꯁꯤꯟꯗꯣ ꯈꯔ ꯐꯔꯛ ꯇꯥꯅꯕ ꯃꯥꯜꯂꯦ ꯑꯗꯨꯅ ꯇꯣꯛꯁꯦ ꯑꯅꯧꯕ ꯄ ꯊꯝꯗ꯭ꯔ ꯃꯥꯜꯂꯦ ꯍꯧꯖꯤꯛꯁꯦ ꯑꯗꯨꯃꯥꯏꯅ ꯇꯧꯋꯦ ꯑꯗꯨꯅꯤ ꯒ꯭ꯌꯥꯟ ꯇꯥꯗꯦ ꯇꯧꯔꯤꯁꯦ ꯀꯃꯥꯏꯅ ꯇꯧꯕꯅꯣ ꯑꯗ ꯑꯩꯒꯤ ꯐꯣꯟꯁꯦ ꯈꯪꯗꯦꯅꯦ ꯌꯣꯟꯕꯗꯁꯨ ꯁꯤꯠꯂꯔꯣꯏꯗ ꯌꯣꯟꯕ ꯃꯊꯧ ꯇꯥꯗ꯭ꯔꯦꯗ ꯌꯣꯟ ꯕꯦꯇꯔꯤꯒ ꯎꯝ ꯌꯥꯗ꯭ꯔꯝꯅꯤꯅꯀꯣ ꯀꯅꯥ ꯂꯧꯗꯣꯏꯅꯣ ꯍꯥꯡꯕ ꯕꯥꯑꯣ ꯌꯥꯗ꯭ꯔꯦꯕ ꯑꯗꯨꯅ
ꯁꯦꯝꯖꯤꯜꯂ ꯄꯥꯏꯔꯨꯅꯤ ꯀꯩ ꯐꯗꯣꯏꯅꯣ ꯀꯃꯥꯏꯅ ꯁꯤꯖꯤꯟꯅ ꯌꯥꯗꯣꯏꯅꯤ
ꯍꯣꯏ ꯍꯣꯏꯗ ꯑꯗꯨꯝ ꯊꯝꯃꯣ ꯀꯩꯅꯣ ꯃꯦꯃꯣꯔꯤ ꯑꯣꯏꯅ ꯅꯪꯒꯤꯗꯗꯤ ꯍꯦꯛ ꯑꯥꯏꯐꯣꯟ ꯑꯩꯈꯣꯏꯒꯤ ꯃꯤꯅ ꯌꯥꯝ ꯆꯠꯅꯔꯛꯏꯁꯦ ꯅꯪꯒꯤꯗꯨꯗꯩꯅꯦꯕ ꯅꯠꯇ꯭ꯔꯥ ꯍꯥꯏꯗꯤ ꯏꯂꯕꯦꯟ
ꯃꯥꯅꯤ ꯃꯥꯅꯤ ꯑꯍꯟꯕ ꯏꯁꯇꯣꯔꯒꯨꯝꯕ ꯑꯝꯇ ꯂꯥꯛꯇ꯭ꯔꯤꯉꯩ ꯀꯥꯟꯗ ꯁꯟꯃꯇꯤꯗꯪ ꯍꯥꯟꯅ ꯊꯣꯛꯂꯛꯏꯗꯅ ꯑꯗꯨꯗꯒꯤ ꯂꯩꯈꯤꯕꯅꯦ ꯑꯗꯨ ꯀꯨꯏꯕꯨꯗꯤ ꯀꯨꯏꯔꯦ ꯑꯗꯣ ꯃꯣꯏ ꯑꯥꯏꯐꯣꯟꯒꯤ ꯑꯃꯨꯛ ꯐꯕ ꯑꯃꯅ ꯑꯩꯈꯣꯏꯒꯤ ꯑꯦꯟꯗ꯭ꯔꯣꯏꯗꯀꯨꯝꯕꯗꯤ ꯑꯃꯨꯛ ꯆꯍꯤ ꯌꯥꯝꯁꯜꯂꯛꯑꯒꯗꯤ ꯆꯠꯄ ꯈꯣꯠꯄ ꯐꯣꯟ ꯁꯤꯖꯤꯟꯅꯕ ꯌꯥꯝ ꯅꯨꯡꯉꯥꯏꯔꯛꯇꯦꯗꯅ
ꯍꯣꯏ
ꯑꯗꯨꯒꯨꯝꯕꯗꯤ ꯄꯥꯛ ꯇꯧꯗꯦꯕ ꯑꯩ ꯐꯣꯟꯗꯗꯤ ꯑꯗꯨꯝ ꯅꯨꯡꯉꯥꯏꯔꯦ ꯐ
ꯑꯗꯨꯅꯦ ꯇꯦꯛ ꯇꯦꯛ ꯇꯧꯔꯒ ꯑꯗꯨꯝ ꯁꯥꯟꯅꯔꯤ ꯒꯦꯝ ꯃꯌꯥꯝꯗꯨꯒ ꯍꯥ ꯆꯍꯤ ꯈꯌꯥꯩꯅꯣ ꯁꯥꯟꯅꯔꯛꯏ ꯀꯦꯝꯗꯣ ꯑꯩꯁ ꯄꯥꯞꯖꯤ ꯑꯃꯨꯛ ꯁꯥꯟꯅꯅꯤ ꯃꯣꯕꯥꯢ ꯂꯤꯖꯦꯟ ꯑꯃꯨꯛ ꯁꯥꯟꯅꯔꯤ
ꯊꯔꯀꯣ
ꯐꯕꯨ ꯐꯃꯥꯜꯂꯝꯅꯤꯗ ꯑꯃꯔꯣꯝꯗ ꯍꯥꯏꯔꯗꯤ
ꯑꯗꯨꯅꯤ ꯑꯥꯗꯨ ꯇꯣꯂꯛꯑꯥꯒ ꯑꯁ ꯀꯩꯀꯩꯅꯣ ꯈꯔ ꯈꯟꯅꯔꯁꯦ ꯑꯇꯣꯞꯄ ꯀꯩꯀꯩ ꯇꯧꯕ ꯌꯥꯕ ꯊꯕꯛ ꯏꯟꯓꯥꯪ ꯁꯨꯃꯥꯏ ꯁꯨꯝ ꯂꯩꯕ ꯌꯥꯗꯅꯤꯅꯀꯣ
ꯑꯗꯨꯅꯤ ꯑꯗꯨꯅꯤ ꯈꯟꯅꯁꯤ ꯌꯥꯏꯌꯦ ꯅꯪ ꯅꯪ ꯑꯗꯨꯝ ꯑꯦꯁ ꯑꯦꯁ ꯁꯤꯗ ꯇꯧꯤꯗꯣꯏꯔꯣ ꯀꯃꯥꯏꯅ ꯇꯧꯕꯅꯣ
ꯇꯧꯅꯤ ꯚꯥꯏ ꯍꯥꯏꯗꯤ ꯇꯧꯕꯗꯤ ꯇꯧꯅꯤ ꯑꯗꯨ ꯑꯣꯏ ꯇꯔꯒꯁꯨ ꯑꯗꯨꯝ ꯑꯇꯣꯞꯄ ꯂꯥꯛꯄ ꯑꯦꯛꯖꯥꯝ ꯁꯦꯟꯇ꯭ꯔꯦꯜꯒꯤꯕꯨ ꯑꯣꯏꯔꯣ ꯈꯤꯕ ꯑꯣꯏꯔꯣ ꯑꯗꯨꯝ ꯈꯔ ꯌꯦꯡꯁꯤꯜꯂꯅꯤꯕ ꯑꯦꯁꯦ ꯁꯤꯒꯤꯗꯤ ꯑꯗꯨꯝ ꯇꯧꯕ ꯍꯧ꯭ꯔꯕꯅ ꯑꯇꯣꯞꯄ ꯑꯃ ꯑꯣꯟꯗꯕ ꯍꯥꯏꯗꯨꯗꯤ ꯍꯧꯖꯤꯛꯇꯤ ꯑꯃꯨꯛ ꯐꯔꯛ ꯇꯥꯔꯥꯅꯤ
ꯃꯥꯅꯦ ꯆꯨꯝꯃꯤꯅꯦ ꯚꯥꯢ ꯐꯔꯛ ꯑꯃ ꯢꯇꯥ ꯇꯗꯨꯢꯅꯦ
ꯎꯝ ꯇꯧꯗꯩꯗꯣ ꯇꯧꯕ ꯑꯦꯁ ꯑꯦꯁ ꯁꯤ ꯑꯣꯏꯔꯒꯁꯨ ꯌꯥꯝꯅ ꯄꯣꯁꯇꯨ ꯌꯥꯝꯅ ꯆꯥꯎꯕ ꯅꯠꯇ꯭ꯔꯒꯁꯨ ꯑꯗꯨꯝ ꯑꯦꯁ ꯑꯦꯁ ꯁꯤ ꯃꯇꯦꯛ ꯃꯇꯦꯛꯇ ꯂꯥꯛꯏꯗꯅꯀꯣ ꯈꯔ ꯑꯗꯨꯝ ꯈꯟꯕ ꯌꯗꯩ ꯆꯥꯟꯁꯇ ꯑꯗꯨꯒꯨꯝꯕ
ꯑꯦ ꯑꯩ ꯅꯉꯣꯟꯗ ꯑꯃ ꯊꯥꯔꯛꯀꯦꯕꯀꯣ ꯁꯤꯁꯦ ꯃꯣꯏꯁꯦ ꯑꯣꯐꯤꯁꯦꯜ ꯑꯣꯏꯕ꯭ꯔꯥꯗꯤ ꯈꯪꯗꯦꯕꯀꯣ ꯑꯩꯈꯣꯏꯒꯤ ꯑꯦꯁ ꯑꯦꯁ ꯁꯤ ꯁꯤ ꯖꯤ ꯑꯦꯜ ꯊꯥꯗꯧꯅ ꯅꯠꯇꯦꯕ ꯁꯤꯗꯤ ꯇꯣꯉꯥꯟꯅ ꯃꯣꯏ ꯄꯣꯁ ꯑꯣꯏꯅ ꯄꯣꯁ ꯈꯤꯇꯪꯒꯤ ꯑꯣꯏꯅ ꯀꯧꯖꯔꯛꯄꯗꯨꯅꯦꯕ ꯁꯝꯅ ꯍꯥꯏꯔꯕꯗ ꯑꯦꯁ ꯑꯦꯁ ꯁꯤꯒꯤꯗ ꯑꯩꯈꯣꯏꯒꯤ ꯑꯦ ꯑꯣ ꯀꯥꯏꯅ ꯑꯗꯩ ꯑꯦꯌꯥ ꯌꯥꯎꯗ꯭ꯔꯅꯦ ꯑꯗꯨꯒꯨꯝꯕ ꯑꯗꯣ ꯑꯦꯁ ꯑꯦꯁ ꯁꯤ ꯈꯥꯛ ꯍꯥꯏꯗꯤ ꯑꯦꯁ ꯑꯦꯁ ꯁꯤꯒ ꯈꯜꯂ ꯀꯥꯟꯗ ꯑꯣꯏꯅ ꯄꯤꯔꯛꯏꯗꯅ ꯑꯗꯨꯝꯕ ꯄꯣꯁꯇꯣ ꯑꯗꯨ ꯑꯦꯁ ꯑꯦꯁ ꯁꯤꯒ ꯀꯩꯝ ꯊꯥꯗꯕꯤꯗꯣ ꯍꯧꯖꯤꯛꯀꯤ ꯄꯣꯠꯁꯇꯪꯒꯤ ꯑꯣꯏꯅ ꯀꯧꯕ ꯂꯩ ꯍꯟꯗꯛꯀꯤ ꯄꯣꯠꯁꯨ ꯌꯥꯝꯃꯦꯕ ꯍꯧꯖꯤꯛꯀꯤ ꯑꯩꯅ ꯍꯥꯏꯁꯤꯀꯣ
ꯑꯥ
ꯑꯗꯨꯗ ꯌꯦꯡꯉꯨꯅꯦ ꯊꯥꯖꯟ ꯌꯥꯔꯤꯕ
ꯃꯣꯏꯒꯤ ꯀꯩꯅꯣꯗꯤ ꯄꯤꯗ꯭ꯔꯣ ꯏꯗꯨꯀꯦꯁꯅꯦꯜ ꯀ꯭ꯋꯥꯂꯤꯐꯤꯀꯦꯁꯟ ꯑꯃ ꯄꯤꯗꯣ ꯍꯥꯏꯗꯤ ꯃꯣꯏꯅ ꯂꯧꯗꯣꯔꯤꯕ ꯐꯤꯜꯗꯨꯒꯤ
ꯑꯗꯨ ꯄꯤꯔꯝꯒꯅꯤ ꯚꯥꯏ ꯑꯩꯅ ꯂꯣꯏꯅꯃꯛ ꯄꯥꯗꯦꯕꯀꯣ ꯀꯣ ꯑꯗꯨꯗꯤ ꯑꯈꯣꯏ ꯀ꯭ꯋꯥꯂꯤꯐꯥꯏ ꯑꯣꯏꯔꯝꯒꯅꯦꯕ ꯍꯥꯏꯕꯗꯤ ꯑꯗꯨꯝ ꯑꯈꯣꯏꯒꯤ ꯑꯦꯁ ꯑꯦꯁ ꯁꯤꯒꯤ ꯊꯥꯕꯩ ꯇꯥꯏꯞꯇ ꯁꯤ ꯖꯤ ꯌꯦꯟ ꯊꯥꯕꯩ ꯇꯥꯏꯞꯇ ꯑꯣꯏꯔꯝꯒꯅꯤꯕ ꯒ꯭ꯔꯦꯖꯨꯑꯦꯁꯟ ꯄꯥꯁ ꯑꯣꯏꯇꯥꯔꯒꯗꯤ ꯑꯗꯨꯝ ꯌꯥꯕꯤꯗ ꯑꯣꯏꯔꯝꯅꯦꯕ
ꯎꯝ ꯎꯝ
ꯑꯇꯣꯞꯄ ꯒꯩꯁꯨ ꯑꯍꯦꯟꯕ ꯌꯥꯎꯔꯣꯏꯕ ꯃꯣꯏꯗꯣ ꯑꯩ ꯈꯪꯉꯦꯕ
ꯌꯥꯏ ꯌꯥꯏ ꯊꯥꯖꯤꯟꯕ ꯅꯣꯏ ꯑꯇꯣꯞꯄ ꯑꯗꯨꯣ ꯃꯌꯥꯝ ꯃꯃꯥꯡꯗ ꯊꯥꯖꯤꯟꯈꯤꯕ ꯃꯅꯤꯄꯨꯔꯒꯤ ꯑꯝ ꯀꯧꯗ꯭ꯔꯤꯁꯤꯕꯣ
ꯀꯥꯏꯗꯩꯅꯣꯗ ꯚꯥꯢ ꯑꯝ ꯇꯧꯗ꯭ꯔꯤ ꯊꯥꯖꯤꯟꯈ꯭ꯔꯁꯦ ꯂꯤꯁꯤꯡ ꯃꯉꯥ ꯑꯛ ꯍꯜꯂꯝꯃꯅꯦ ꯍꯥꯏꯕ
ꯇꯤꯡꯉ ꯇꯣꯛꯄꯗꯣ
ꯍꯣꯏ ꯂꯤꯁꯤꯡ ꯃꯉꯥ ꯍꯦꯜꯂꯝꯃꯅꯤꯗ
ꯅꯣꯏꯅ ꯊꯥꯖꯤꯜꯂꯤꯗꯣ ꯑꯃꯨꯛ ꯃꯊꯪꯒꯤ ꯇꯔꯟꯗꯨꯒ ꯑꯃꯨꯛ ꯃꯊꯪ ꯊꯥꯔꯛꯄꯗ ꯑꯃꯨꯛ ꯄꯨꯂꯞꯀꯤ ꯑꯃꯨꯛ ꯊꯥꯔꯛꯈꯤꯅꯦ ꯑꯃꯨꯛꯀ
ꯑꯃꯨꯛ ꯊꯥꯔꯛꯈꯤꯗꯣꯢꯅꯦ ꯍꯣꯏ ꯑꯩꯈꯣꯏ ꯑꯦꯛꯁꯔꯁꯥꯏꯁꯀꯤ ꯇꯧꯈꯤꯕꯒꯤ ꯇꯥꯏꯞꯇꯀꯣ ꯑꯃꯨꯛ ꯄꯨꯂꯞ ꯑꯃꯨꯛ ꯔꯤ ꯍꯜꯂꯛꯄꯤꯗꯣ ꯄꯩꯁꯥ ꯂꯧꯈꯠ ꯉꯍꯥꯛ ꯉꯍꯥꯛꯀꯤ ꯄꯩꯁꯥ ꯂꯩꯇ꯭ꯔꯀꯥꯟꯗ ꯑꯃꯨꯛ ꯃꯣꯏ ꯅꯨꯡꯉꯥꯏꯕ ꯑꯃ ꯌꯥꯎꯔꯤ ꯃꯣꯢ
ꯁꯥꯟꯅꯩꯅꯤꯗ ꯄꯩꯁꯥ ꯂꯩꯇ꯭ꯔꯀꯥꯟꯗꯨꯗ ꯄꯩꯁꯥ ꯑꯗꯨꯃꯥꯏꯅ ꯇꯧꯔꯒ ꯄꯩꯁꯥ ꯑꯃ ꯈꯣꯝꯒꯠꯈꯤꯅꯤ ꯔꯦꯚꯤꯅꯤꯌꯨ ꯁꯦꯟꯇꯔ ꯇꯧꯕꯤꯅꯦ ꯃꯣꯏꯗꯤ ꯅꯨꯡꯉꯥꯏꯕꯤꯅꯤ
ꯂꯨꯄꯥ ꯂꯥꯛ ꯀꯌꯥ ꯀꯌꯥꯃꯨꯛꯅꯣ ꯈꯣꯠꯂꯝꯗꯣꯏꯁꯦ ꯑꯗꯨꯗ
ꯑ ꯑꯗꯣ ꯑꯦꯛꯆꯦꯟꯁꯇ ꯐꯝꯕꯤꯕ ꯃꯤꯗꯨꯗꯤ ꯑꯁ ꯄꯨꯔꯥ ꯗꯥꯏꯔꯦꯛ ꯑꯣꯐꯤꯁꯥꯔꯗꯒꯤ ꯍꯦꯟꯅ ꯆꯥꯎꯕꯤꯅꯤꯀꯣ
ꯅꯩꯕꯤꯕꯦ ꯅꯩ꯫
ꯑꯦꯛꯆꯦꯟꯁꯇ ꯐꯝꯕ ꯃꯤ ꯃꯣꯏꯒꯤ ꯐꯣꯝ ꯀꯩꯀꯥ ꯁꯨꯝ ꯌꯦꯡꯕꯒꯤ ꯐꯣꯝ ꯄꯤꯔꯛꯄ ꯑꯗꯩꯗꯤ ꯑꯦꯛꯆꯦꯟꯁ ꯅꯝꯕꯔ ꯄꯤꯔꯛꯄ ꯃꯤꯗꯣ ꯑꯁ ꯃꯣꯏꯅ ꯆꯥꯎꯕ ꯈꯨꯆꯥꯎ ꯁꯤꯗꯤ ꯂ‌ꯣꯏꯔꯦꯍ‌ꯦ
ꯑꯁ ꯑꯗꯨꯗ ꯑꯗꯨꯗ ꯐꯝꯅꯤꯡꯉꯝꯅꯤ ꯀꯩꯅꯣ
ꯅꯣꯏꯒꯤ ꯑꯃ ꯅꯣꯏ ꯑꯩꯈꯣꯏꯒꯤ ꯇꯤꯚꯤ ꯇꯥꯋꯔ ꯃꯅꯥꯛꯀꯤꯗ ꯅꯧꯅ ꯑꯃ ꯐꯥꯁ ꯐꯨꯗ ꯑꯃ ꯍꯥꯡꯕꯗꯣ ꯈꯪꯕ꯭ꯔꯥ
ꯗꯤꯄꯤꯀ‌ꯣ ꯃꯅꯥꯛꯀꯤ
ꯄꯨꯈ꯭ꯔꯤ ꯑꯩꯈꯣꯏꯒꯤ ꯍꯦꯛ ꯍꯥꯏꯖꯤꯜꯂꯛꯄꯒ ꯄꯨꯈ꯭ꯔꯤ ꯃꯄꯥꯟꯗ ꯁꯥꯡꯅ ꯑꯃ ꯐꯝꯕꯗꯣ
ꯑꯣ ꯑꯣ ꯈꯪꯉ‌ꯦ ꯈꯪꯉ‌ꯦ ꯅ‌ꯦꯁꯨꯒꯤꯗ ꯂꯩꯕꯗ‌ꯣ ꯎꯝ
ꯍꯣꯏ ꯍꯣꯏ ꯍꯣꯏ ꯑꯗꯨꯏꯗꯨꯕꯨ ꯅꯨꯡꯊꯤꯟ ꯀꯩꯀꯥ ꯍꯥꯡꯕ꯭ꯔꯥ ꯅꯨꯡꯗꯥꯡ ꯗꯪ ꯍꯥꯡꯕꯔꯣ ꯅꯨꯡꯊꯤꯜꯗꯤ ꯍꯥꯡꯕꯥ ꯄꯥꯛ ꯎꯗꯦ
ꯍꯥꯡꯉꯝꯒꯅꯤ ꯕꯥꯏ ꯑꯥ ꯅꯨꯡꯗꯥꯡꯗꯤ ꯐꯖꯅ ꯍꯥꯡꯉꯦ ꯈꯪꯉꯦ ꯍꯥꯏꯗꯤ ꯊꯟ ꯊꯥꯜꯂꯦꯕꯀꯣ ꯑ ꯅꯨꯡꯊꯤꯟꯗꯤ ꯍꯥꯡꯉꯝꯅꯤꯗ
ꯎꯝ ꯑꯩ ꯃꯣꯏ ꯕꯤꯗꯤꯑꯣꯗꯒ ꯑꯗꯨꯝ ꯌꯦꯡꯀꯥꯟꯗ ꯊꯦꯡꯅꯕ ꯀꯥꯟꯗ ꯃꯣꯏ ꯑꯣꯛꯇ‌ꯣ ꯄꯠꯁ ꯀꯩꯀ ꯃꯌꯥꯝ‌ ꯌ‌ꯣꯟ ꯃꯥꯜꯂ‌ꯦꯀ‌ꯣ ꯈꯦꯆꯤꯒꯨꯝꯕ ꯑꯣꯛꯇꯣꯄꯠꯁꯀꯨꯝꯕ ꯑꯇꯣꯞꯄ ꯁꯤꯐꯣꯠ ꯈꯔ ꯌꯣꯜ ꯃꯥꯜꯂꯦ
ꯑꯣ